ꯇꯥꯕ꯭ꯔꯣ
ꯍꯜꯂꯣ
ꯎꯝ ꯇꯥꯏ ꯇꯥꯏ ꯇꯥꯏ
ꯅꯨꯡꯉꯥꯏꯔꯤꯕꯣ
ꯅꯨꯡꯉꯥꯏꯔꯤ ꯍꯥꯏꯕ ꯇꯥꯔꯦ ꯑꯁ ꯉꯁꯤꯁꯤꯗꯤ ꯅꯨꯄꯤ ꯐꯖ ꯐꯖꯐꯥꯎ ꯊꯦꯡꯅꯔꯛꯑꯕꯅꯤꯅ
ꯀꯔꯤꯌꯥ
ꯅꯨꯄꯤ ꯐꯖ ꯐꯖꯕ ꯊꯦꯡꯅꯔꯛꯑꯕꯅꯤꯅ
ꯑꯦ ꯑꯦ ꯅꯨꯄꯤ ꯐꯖꯕ ꯊꯦꯡꯅꯔꯗꯤ ꯅꯨꯡꯉꯥꯏꯅꯕ꯭ꯔꯣ
ꯑꯁ ꯑꯩꯕꯨꯗꯤ ꯃꯨꯠꯇꯨ ꯁꯥꯒꯠꯂꯦꯗꯅ
ꯆꯁ ꯍꯣꯏ ꯅꯪ ꯅꯪꯒꯤꯗꯨꯗ ꯈꯜꯂꯨ ꯀꯣ
ꯉꯁꯤꯁ‌ꯦ ꯑꯁꯤꯁꯦ ꯉꯥꯛꯇꯪ ꯋꯥꯛꯀꯤꯡ ꯊꯣꯛꯀꯦ ꯍꯥꯏꯅ ꯊꯣꯛꯂꯝꯃꯨꯀꯣ
ꯑꯥ
ꯑꯗꯨꯗꯤ ꯅꯨꯄꯤ ꯈꯔꯗꯤ ꯋꯥꯀꯤꯡ ꯊꯣꯛꯑꯦꯕꯀꯣ ꯑꯗꯨꯗꯤ ꯐꯖ ꯐꯖꯕ ꯊꯣꯛꯂꯛꯄ ꯍꯥꯏꯇꯥꯔꯦ ꯑꯗꯨꯒꯤ ꯂꯝꯕꯤꯗ ꯆꯠ ꯆꯠ ꯂꯩꯔꯒ
ꯅꯣꯏꯗꯤ ꯋꯥꯛꯀꯤꯡꯒꯨꯝꯕ ꯆꯠꯇ꯭ꯔꯣ
ꯆꯠꯇꯦꯗ ꯏꯁꯥ ꯋꯥꯍꯟꯖꯅꯤꯡꯗꯦ
ꯀꯩꯒꯤꯅꯣ ꯊꯣꯛꯎ ꯀꯩꯅꯣ ꯑꯩꯈꯣꯏꯁꯨ ꯅꯣꯡ ꯅ‌‌ꯣꯡꯐꯗꯣꯛ ꯑꯃꯨꯛꯀ‌ꯣꯛ ꯎꯔꯒ ꯑꯗꯨꯝ ꯍꯜꯂꯛꯑꯒ ꯑꯁ ꯋꯥꯊꯜ ꯁꯥꯒꯠꯂꯒ ꯍꯔꯥꯎꯔꯒ ꯂꯩꯔꯒꯦ ꯀꯩꯅꯣ
ꯑꯁ ꯑꯗꯨꯨꯃꯥꯏꯅ ꯇꯧꯔꯗꯤ ꯌꯥꯔꯣꯏꯀꯣ ꯅꯪ ꯅꯪꯒꯤꯗꯨꯗ ꯐꯖꯅ ꯈꯜꯂꯨ
ꯑꯦ ꯑꯗꯨꯕꯨꯗꯤ ꯑꯗꯨꯕꯨ ꯑꯗꯨꯕꯨꯗꯤ ꯃꯣꯏꯅ ꯎ ꯌꯨꯝꯗ ꯂꯩꯔꯒ ꯍꯦꯟꯅ ꯂꯩꯕꯅꯤꯅ ꯀꯩ ꯎꯄꯥꯏ ꯂꯩ ꯆꯠꯁ‌ꯦ ꯍꯥꯏꯁꯨ ꯌꯥꯗꯦ
ꯎꯝ
ꯊꯣꯛꯂꯛꯑꯣ ꯍꯥꯏꯁꯨ ꯌꯥꯗꯦ ꯑꯗꯨꯅ ꯇꯨꯃꯤꯟ ꯇꯨꯃꯤꯟꯅ ꯌꯦꯡꯉꯒ ꯂꯩꯕꯅꯤ ꯀꯩꯅꯣ
ꯍꯥꯁ ꯑꯗꯨ ꯌꯥꯗꯦꯀꯣ ꯍꯥꯏꯗꯣꯛꯆꯅꯤꯍꯦ
ꯍꯥꯏꯕꯗꯤ ꯅꯨꯡꯇꯤ ꯎꯕ ꯄꯣꯠꯇꯨꯕꯨ ꯑ ꯂꯩꯗꯅ ꯅ‌ꯣꯡ ꯅ‌ꯣꯡꯐꯗ‌ꯣꯛꯁ‌ꯦ ꯑꯦ ꯑꯇꯣꯞꯄ ꯑꯦꯁ ꯀꯃꯥꯏꯅ ꯇꯧꯔꯣ ꯀꯔꯤ ꯇꯧꯔꯣ ꯍꯥꯏꯗꯣ
ꯁꯤꯗ ꯇꯧꯗꯗꯤ ꯌꯥꯗꯦ ꯁꯤꯗ ꯇꯧꯕ ꯌꯥꯗꯦ
ꯑ
ꯌꯥꯗꯦꯀꯦ ꯃꯤꯗꯤ
ꯑꯗꯨꯗꯤ ꯑꯩ ꯍꯥꯏꯗꯤ ꯑꯗꯨ ꯑꯣꯏꯔꯗꯤ ꯍꯌꯦꯡꯁꯤ ꯂꯦꯞꯄ ꯇꯥꯔꯦ ꯑꯩ ꯋꯥꯛꯀꯤꯡꯁꯦ ꯇꯣꯛꯑꯅꯤ
ꯅꯪꯒꯤ ꯑꯃ ꯂꯩꯕꯗꯣ ꯐꯖꯅ ꯇꯧꯀꯣ ꯍꯥꯏꯗꯣꯛꯆꯥꯁꯅꯤ
ꯑꯗꯨ ꯍꯥꯏꯗꯣꯛꯑꯗꯤ ꯑꯁ ꯌꯥꯔꯣꯏꯍꯦ ꯍꯥꯏꯗꯣꯛꯈꯤꯅꯨꯍꯦ ꯑꯩꯁꯨ ꯑꯩꯗꯤ ꯑꯩꯁꯨ ꯈꯪꯉꯦꯗ ꯃꯣꯏ ꯃꯣꯏꯗꯣ ꯀꯣꯏꯔꯒꯦ ꯇꯧꯕ ꯅꯠꯇꯦꯗ ꯍꯥꯏꯕꯗꯤ ꯌꯦꯡꯂꯒ ꯂꯩꯗꯅ ꯑꯁ ꯃꯣꯏꯁꯨ ꯐꯖꯩꯀꯣ ꯑꯁꯤꯒꯨꯝꯕ ꯍꯥꯏ ꯂꯩꯗꯅ ꯑꯩ ꯑꯩꯅꯁꯨ ꯑꯁ ꯑꯗꯨꯒꯨꯝꯕ ꯂꯩꯔꯝꯗ꯭ꯔꯗꯤ ꯍꯥꯏꯅ ꯈꯜꯂꯒ
ꯑꯣ ꯂꯥꯏꯕꯛꯆꯥꯡ ꯌꯦꯡꯉꯤꯔꯕ
ꯑꯗꯨꯗ ꯐꯒꯤ ꯇꯧꯕꯅꯦꯍꯦ ꯑꯁ ꯑꯗꯨꯝ ꯂꯩꯕ ꯑꯗꯨꯝ
ꯇꯦꯒꯣ
ꯂꯩꯕꯗ ꯑꯗꯨꯝ ꯅꯨꯡꯁꯤꯔꯛꯏꯗ ꯑꯦꯁ ꯃꯥꯗꯨ ꯃꯉꯣꯟꯗ ꯅꯨꯡꯁꯤꯗꯅ ꯀꯅꯥꯗ ꯅꯨꯡꯁꯤꯒꯗꯕꯅꯣ ꯑꯁ
ꯏꯁ ꯍꯧꯖꯤꯛꯇ ꯋꯥꯈꯟ ꯑꯃ ꯍꯣꯡꯉꯛꯏꯀꯣ ꯍꯥꯏꯗꯣꯛꯀꯅꯤ ꯍꯥꯏꯔꯨꯕꯗꯒꯤ
ꯑꯩꯅ ꯅꯨꯡꯁꯤꯔꯛꯏ ꯍꯥꯏꯅ ꯂꯧ ꯃꯤꯗꯨꯕꯨ ꯑꯁ ꯃꯤ ꯃꯤ ꯑꯇꯣꯞꯄ ꯎꯔꯦ ꯍꯥꯏꯅ ꯅꯨꯡꯁꯤꯗꯦ ꯍꯥꯏꯗꯨꯗꯤ ꯌꯥꯗꯦ ꯑꯗꯨꯅ
ꯀꯥꯏꯁ ꯀꯔꯤ ꯅꯪꯅ ꯍꯧꯖꯤꯛ ꯑꯍꯥꯥꯟꯕꯒꯤ ꯋꯥꯉꯥꯡꯗꯨꯒ ꯌꯥꯗꯦꯗꯀꯣ ꯑꯩ ꯁꯣꯏꯗꯅ ꯍꯥꯏꯗꯣꯛꯀꯅꯤ
ꯅꯉꯣꯟꯗ ꯑꯗꯨꯝ ꯆꯨꯝꯅ ꯐꯈꯤ ꯇꯧꯕꯅꯤꯗ ꯀꯥ ꯀꯔꯤ ꯋꯥꯍꯩ ꯍꯥꯏꯒꯗ꯭ꯔꯥ ꯍꯥꯏꯅ ꯅꯪꯉꯣꯟꯗ ꯐꯪꯒꯤ ꯇꯧꯕꯅꯤꯗ ꯅꯪꯅ ꯍꯥꯏꯕꯗꯨ ꯆꯨꯝꯃꯦ ꯅꯪꯅ ꯍꯥꯏꯕꯗꯨ ꯆꯨꯝꯂꯝꯃꯦ ꯑꯁ ꯑꯗꯨꯃꯥꯏ ꯇꯧꯒꯗꯕꯅꯦ ꯅꯨꯄꯤꯁꯦ ꯍꯟꯗꯛꯁꯦ ꯑꯗꯨꯃꯥꯏꯅ ꯋꯥꯈꯟ ꯂꯩꯗ꯭ꯔꯦꯕꯀꯣ ꯍꯥꯏꯗꯤ ꯍꯦꯛ ꯍꯦꯛ ꯍꯦꯛ ꯍꯦꯛ ꯃꯤ ꯑꯃ ꯎꯕ ꯀꯥꯟꯗ ꯑꯦ ꯃꯥꯅ ꯅꯨꯡꯁꯤꯖꯔ ꯂꯩꯕꯗꯨ ꯀꯥꯎꯈꯤꯕꯖꯔꯥ ꯈꯪꯗꯦ
ꯀꯩꯗꯧꯏꯕ
ꯃꯥꯅ ꯅꯨꯡꯁꯤꯔꯒ ꯂꯩꯕ ꯅꯨꯡꯁꯤꯈꯔꯦ ꯅꯨꯡꯁꯤꯌꯦꯅ ꯍꯥꯏꯔꯒ ꯀꯣꯏꯅꯔꯒ ꯂꯩꯕ ꯃꯤꯗꯨꯕꯨ ꯀꯥꯎꯈ꯭ꯔꯕ ꯖꯥꯠꯂ ꯈꯪꯗꯦ ꯐꯖꯕ ꯎꯔꯀꯥꯟꯗ ꯍꯧꯖꯤꯛꯀꯥꯟ ꯍꯧꯖꯤꯛꯀꯥꯟꯁꯤ ꯑꯗꯨꯃꯥꯏ ꯇꯧꯋꯦ ꯍꯥꯏꯕ ꯋꯥꯅꯤꯗ
ꯑꯥ ꯅꯪ ꯗꯨꯃꯥꯏꯅ ꯑꯦꯛꯖꯥꯝꯄꯜꯗꯣ ꯅꯪ ꯗꯨꯃꯥꯏꯅ ꯑꯩ ꯑꯦꯛꯖꯥꯝꯄꯜꯁꯦ ꯑꯗꯨꯝ ꯄꯤꯕꯅꯤꯀꯣ ꯅꯪ ꯍꯥꯏꯕ ꯅꯠꯇꯦꯀꯣ
ꯑꯩꯅꯁꯨ ꯆꯨꯝꯅ ꯅꯪ ꯀꯔꯤꯋꯥ ꯀꯔꯤ ꯍꯩꯔꯛꯀꯗ꯭ꯔꯥ ꯍꯥꯏꯅꯥ ꯅꯪꯉꯣꯟꯗ ꯆꯨꯝꯅ ꯐꯒꯤ ꯇꯧ ꯋꯥꯅꯤꯗ
ꯁꯤ ꯅꯪꯒꯤꯗꯣ ꯐꯥꯒꯤ ꯅꯠꯇꯦꯀꯣ ꯑꯩ ꯈꯪꯉꯦꯀꯣ
ꯑꯗꯨꯒꯨꯝꯕ ꯑꯗꯨꯒꯨꯝꯕ ꯇꯧꯗꯦꯗ ꯑꯩꯈꯣꯏꯗꯤ ꯑꯗꯨꯝ ꯁꯦꯡ ꯁꯦꯡꯅ ꯑꯗꯨꯝ ꯂꯩꯃꯤꯟꯅꯔꯒ ꯑꯗꯨꯝ ꯂꯩ
ꯅꯪ ꯁꯣꯏꯗꯅ ꯍꯥꯏꯗꯣꯛꯀꯅꯤ ꯑꯩꯅ
ꯑꯩ ꯑꯗꯨꯒꯨꯝꯕ ꯊꯕꯛ ꯑꯩ ꯇꯧꯗꯦ
ꯍꯧꯖꯤꯛꯇ ꯇꯧꯗꯦ ꯍꯥꯏꯔꯛꯏꯅꯤꯀꯣ ꯉꯁꯥꯏꯗꯤ ꯇꯧ ꯉꯁꯥꯏꯗꯤ ꯋꯥꯈꯜ ꯅꯨꯡꯉꯥꯏ ꯇꯧꯔꯝꯕꯅꯤꯀꯣ ꯑꯩ ꯑꯇꯩ ꯀꯩꯝ ꯍꯥꯏꯖꯔꯣꯏ ꯋꯥꯈꯟ ꯅꯨꯡꯉꯥꯏ ꯈꯛꯇꯪ ꯍꯥꯏꯒꯦ ꯃꯣꯏ ꯀꯩꯅꯣꯗꯣ ꯎꯔꯨꯕꯗꯒꯤ ꯋꯥꯈꯜ ꯌꯥꯝ ꯅꯨꯡꯉꯥꯏ ꯍꯥꯏꯌꯦ ꯑꯇꯩꯗꯤ ꯀꯔꯤꯝ ꯍꯥꯏꯖꯗꯦ ꯈꯇꯪ ꯍꯥꯏꯒꯦꯕ
ꯈꯪꯗꯦꯗ ꯑꯗꯨꯝ ꯐꯥꯒꯤꯒꯤ ꯀꯩꯅꯣ ꯇꯧꯁꯤ ꯋꯅꯤꯗ
ꯑꯦꯁ
ꯅꯪ ꯐꯥꯒꯤꯅꯦ ꯌꯥ ꯂꯧꯕ ꯉꯝꯃꯣꯏ
ꯃꯤ ꯋꯥꯈꯜ ꯅꯨꯡꯉꯥꯏꯈ꯭ꯔꯦꯕ ꯉꯁꯤꯗꯤ
ꯅꯨꯡꯉꯥꯏ ꯌꯥꯝ ꯅꯨꯡꯉꯥꯏꯕꯁꯨ ꯅꯠꯇꯦꯗ ꯑꯗꯨꯝ ꯎꯔꯃꯦ ꯍꯥꯏꯋꯅꯤꯗ ꯑꯗꯨꯝ ꯋꯥꯈꯟꯗꯤ ꯍꯣꯡꯉ ꯇꯧꯗꯤ ꯇꯧꯔꯝꯃꯦ ꯑꯗꯨ ꯇꯧꯗꯦꯗ ꯑꯩꯈꯣꯏ ꯑꯗꯨꯒꯨꯝꯕꯗꯤ ꯑꯗꯨꯝ ꯍꯜꯂꯛꯑꯒ ꯑꯗꯨꯝ ꯀꯨꯏꯅ ꯌꯦꯡꯂꯛꯄꯗꯨꯗ ꯑꯗꯨꯝ ꯀꯨꯏꯅ ꯌꯦꯡꯂꯛꯄ ꯃꯤꯗ ꯑꯗꯨꯝ ꯅꯨꯡꯁꯤꯔꯒ ꯂꯩꯔꯦ ꯑꯩꯈꯣꯏꯗꯤ
ꯑꯣ ꯀꯌꯥꯝꯨ ꯀꯨꯏ ꯆꯍꯤ ꯀꯌꯥ ꯁꯨꯔꯕꯣ ꯇꯔꯥ ꯁꯨꯔꯕꯣ
ꯑꯁ ꯗꯨꯒꯨꯝꯕꯗꯤ ꯁꯨꯗꯦ
ꯑꯗ ꯆꯍꯤ ꯇꯔꯥꯒꯨꯝꯕ ꯂꯩꯔꯗꯤ ꯏꯁ ꯀꯥꯏꯗꯒꯤ ꯅꯨꯄꯤ ꯅꯨꯄꯤ ꯌꯦꯡꯕ ꯊꯣꯛꯑꯅꯤ ꯍꯥꯏꯗꯤ ꯀꯥꯏꯗꯒꯤ ꯑꯁ ꯆꯥꯏꯒ ꯆꯥꯔꯣꯏꯗ꯭ꯔꯣ ꯑꯗꯨꯗꯤ
ꯈꯪꯗꯦ ꯅꯨꯄꯤꯁꯁꯨ ꯅꯥ ꯖꯥꯠꯂ
ꯑꯗꯨꯕꯨꯗꯤ ꯈꯪꯗꯦ ꯈꯪꯗꯦ ꯆꯥꯗ꯭ꯔꯤꯕꯅꯤꯕ
ꯅꯪꯗꯤ ꯆꯥꯔꯒ ꯃꯍꯥꯎꯗꯣ ꯑꯝꯇ ꯍꯥꯏꯔꯛꯎꯗꯅ
ꯑꯗꯨꯒ ꯃꯣꯏꯅ ꯅꯨꯄꯤ ꯌꯦꯡꯉꯨ ꯆꯠꯂꯒ ꯅꯨꯄꯤꯁꯤꯡꯦꯡꯅ ꯀꯀꯥ ꯇꯝꯃꯨ ꯍꯥꯏꯔꯗꯤ ꯀꯥꯏꯖꯅꯤꯍꯦ
ꯁꯣꯏꯗ꯭ꯔꯕꯅꯦ ꯀꯩꯅꯣꯗꯨꯗꯤ
ꯁꯨꯒꯔ ꯗꯦꯕꯤ ꯑꯣꯏꯔꯅꯤ
ꯑꯦ ꯑꯩ ꯑꯗꯨ ꯀꯨꯝꯃ ꯊꯝꯖꯔꯔꯣꯏ ꯑꯃ ꯂꯩꯕꯗꯨꯅꯦ ꯑꯩ ꯑꯗꯨꯝ ꯌꯥꯖꯔꯒꯦ
ꯌꯥꯗꯦꯍꯦ ꯑꯅꯤꯔ ꯀꯩꯅꯣꯝꯇ ꯁꯍꯜꯂꯣ
ꯑꯦ ꯑꯩ ꯉꯝꯖꯗ꯭ꯔꯦ ꯑꯗꯨ ꯑꯅꯤ ꯑꯍꯨꯝ ꯄꯤꯊꯣꯛꯀꯗꯕꯁꯦ ꯑꯁ ꯑꯃꯈꯛꯇꯪ ꯂꯩꯔꯕꯅꯤꯅ ꯉꯝꯖꯗ꯭ꯔꯦ ꯃꯊꯥꯡ ꯃꯊꯥꯡꯒꯨꯝꯕꯗ ꯗꯥꯎ ꯐꯥꯔꯗꯤ
ꯗꯎ ꯐꯔꯗꯤ
ꯑ ꯍꯨ ꯃꯖꯨ ꯂꯧꯕꯒꯦ ꯍꯟꯗꯛꯀꯤꯗꯤ ꯌꯥꯔꯦ
ꯃꯊꯪ ꯃꯐꯣꯛꯇꯣꯏ ꯑꯣꯏꯅ ꯊꯦꯡꯅꯔꯁꯤ ꯀꯥꯏꯔꯣ
ꯎꯝ ꯅꯪꯕꯨꯗꯤ ꯑꯅꯤ ꯑꯍꯨꯝ ꯂꯧꯖꯔꯒꯦ ꯍꯟꯗꯛꯁꯦ ꯑꯁ
ꯑꯌꯨꯛ ꯅꯨꯡꯊꯤꯟꯗꯗꯤ ꯁꯪꯕ꯭ꯔꯣ ꯅꯪꯗꯣ
ꯅꯨꯡ ꯊꯤꯟ ꯍꯣꯏ ꯑꯗꯨꯝ ꯍꯟꯗꯛꯁꯤꯗꯤ ꯑꯗꯨꯝ ꯚꯦꯀꯦꯁꯟ ꯂꯩꯕꯅꯤꯅꯤꯀꯣ
ꯑꯥ
ꯑꯗꯨꯝ ꯁꯪꯉꯤꯗ
ꯑꯣ
ꯑ ꯉꯁꯦ ꯀꯣꯏꯕ ꯆꯠꯀꯦ ꯍꯥꯏꯅꯗꯤ ꯊꯣꯛꯇꯗꯤ ꯊꯣꯛꯅꯤ ꯑꯗꯣ ꯏꯃꯥꯟꯅꯕ ꯑꯃꯅ ꯃꯁꯤ ꯃꯥ ꯒꯥꯔꯤ ꯄꯨꯊꯣꯛꯀꯗꯕꯅꯦꯕꯀꯣ
ꯑꯝ
ꯃꯥꯁꯦ ꯃꯥꯒꯤ ꯒꯥꯔꯤꯗ ꯆꯠꯁꯦ ꯍꯥꯏꯕꯅꯦ ꯑꯗꯣ ꯃꯥꯁ ꯉꯁꯤ ꯊꯕꯛ ꯂꯩꯔꯦ ꯍꯥꯏꯕꯒꯤ
ꯀꯥꯏꯗ ꯀꯥꯏꯗ ꯀꯣꯏꯕ ꯆꯠꯇꯣꯏꯅꯣꯕ
ꯎꯝ ꯑꯗꯨꯝ ꯍꯟꯗꯛꯁꯦ ꯀꯣꯜꯂꯦ ꯅꯨꯡꯁꯥꯁꯨ ꯁꯥꯔꯛꯑꯕꯅꯤꯅ ꯋꯥꯇꯔ ꯄꯥꯔꯛꯀꯨꯝꯕ ꯀꯣꯏꯕ ꯆꯠꯁꯤꯔꯦ ꯍꯥꯏꯅ ꯇꯧꯔꯝꯕ
ꯃ ꯑꯃꯅꯤꯅꯁꯤꯦ ꯐꯣꯟꯠꯄꯖ
ꯑꯗꯨꯗꯒꯤ ꯃꯥꯅ ꯒꯥꯔꯤ ꯄꯨꯊꯣꯛꯀꯦ ꯀꯩ ꯀꯅꯣ ꯍꯥꯏꯔꯒ ꯆꯠꯁ ꯍꯥꯏꯕꯅꯦ ꯑꯗꯣ ꯃꯥꯒꯤ ꯃꯌꯨꯝꯗꯤ ꯌꯥꯎꯗꯤ ꯌꯧꯁꯤꯜꯂꯦ ꯑꯗꯨ ꯌꯥꯎꯔꯒ ꯋꯥꯔꯤ ꯋꯥꯇꯇꯩ ꯁꯥꯔꯒ ꯃꯥꯁꯤ ꯉꯁꯤ ꯊꯕꯛ ꯂꯩꯌꯦ ꯑꯩꯈꯒꯤ ꯉꯁꯤꯗꯤ ꯆꯠꯇ꯭ꯔꯦ ꯍꯌꯦꯡ ꯌꯦꯡꯕꯨ ꯇꯥꯔꯦ
ꯄ꯭ꯂꯥꯟ ꯀꯥꯏꯗ
ꯑꯥ ꯉꯁꯤ ꯄ꯭ꯂꯥꯟ ꯀꯥꯏꯔꯦ ꯑꯗꯣ ꯍꯜꯂꯛꯄꯗ ꯅꯨꯄꯤ ꯑꯃ ꯑꯅꯤ ꯐꯖ ꯐꯖꯕ ꯎꯔꯦ ꯑꯗꯨꯒ ꯍꯜꯂꯛꯑꯦ
ꯑꯣ ꯑꯁꯤꯁꯉꯥꯏꯗꯣꯔꯑꯦꯀꯣ ꯍꯟꯗꯛꯇꯤ ꯁꯦꯀꯦꯟ ꯔꯥꯎꯟꯅꯤꯀꯣ
ꯍꯦ-ꯍꯦ-ꯍꯥ-ꯍꯦ-ꯍꯦ
ꯑꯩꯒꯤꯗꯨꯅ ꯍꯦꯜꯂꯦ ꯍꯥꯏꯔꯝꯗꯥꯏ ꯅꯦ
ꯎꯑ ꯏꯍꯥ-ꯍꯥ ꯑꯦ ꯖ ꯇꯨꯝ ꯎꯔꯝꯃꯦ ꯍꯥꯏ ꯋꯥꯅꯤꯗ
ꯍꯣꯏ
ꯏꯍꯥ-ꯍꯥ-ꯍꯥ
ꯍꯣꯏ-ꯍꯣꯏ ꯎꯔꯝꯗꯦꯗꯤ ꯍꯥꯏꯕ ꯅꯠꯇꯦ ꯍꯥꯏꯌꯣ
ꯐꯥ ꯐꯖꯕ ꯎꯕꯗꯕꯨ ꯑ꯭ꯁ ꯁꯨꯃꯥꯏꯅ ꯎꯑꯦ ꯁꯨꯃꯥꯏꯅ ꯇꯧꯋꯦ ꯍꯥꯏꯅ ꯍꯥꯏꯒꯗꯅꯤ ꯀꯩꯅꯣ ꯐꯖꯕ ꯊꯣꯛꯑꯁꯨ ꯎꯗꯦ ꯍꯦ ꯑꯩꯗꯤ ꯃꯣꯏ ꯁꯨ ꯋꯥꯔꯎꯔꯣꯏꯗ꯭ꯔꯣ ꯑꯩ ꯐꯖꯅ ꯀꯦꯔꯒ ꯊꯣꯔꯛꯑꯀꯥꯟꯗ ꯑꯩꯉꯣꯟꯗ ꯎꯗꯕꯤꯗꯁꯨ ꯄꯠ ꯇꯠ ꯀꯔꯦꯅꯦ ꯀꯥꯏꯅꯍ
ꯃꯥꯅꯦ ꯑꯗꯨꯅꯦ
ꯎꯝ ꯈꯣꯏꯕꯨꯗꯤ ꯊꯤꯌꯦꯗ ꯑꯗꯨꯝ ꯈꯪꯗꯦ ꯊꯤꯃꯟꯕꯒꯤꯔ ꯈꯪꯗꯦ ꯅꯨꯄꯤ ꯈꯔꯅꯗꯤ ꯄꯥꯝꯗꯤ ꯄꯥꯝꯃꯦ ꯍꯥꯏꯗꯤ ꯍꯥꯏꯔꯤ ꯍꯤ-ꯍꯤ
ꯏꯍꯤ-ꯍꯤ-ꯍꯤ-ꯍꯤ-ꯍꯤ ꯏꯍꯤ-ꯏ ꯑꯦ ꯑꯗꯨꯗꯤ ꯑꯩꯒ ꯃꯥꯟꯅꯗꯣꯏꯔꯣ
ꯏ-ꯍꯤ-ꯍꯤ-ꯍꯤ ꯃꯅ ꯑꯔꯝꯕꯨꯁꯨꯨ ꯌꯥꯏꯗꯤ ꯆꯤ ꯂꯩꯕꯅꯤꯀꯣ ꯁꯥꯛ ꯁꯥꯛ ꯐꯖꯕꯁꯤꯡꯁꯦ ꯅꯨꯄꯤ ꯊꯤꯕ ꯂꯧꯗꯤ ꯂꯧꯕꯅꯤꯀꯣ
ꯁꯨꯃꯥꯏꯅ ꯍꯥꯏꯌꯣ ꯁꯛ ꯐꯖꯕ ꯃꯤꯒꯤꯅ ꯑꯊꯤꯕ ꯑꯃ
ꯑꯥ
ꯑꯃ-ꯑꯃ ꯑꯊꯤꯕ ꯑꯃ ꯐꯖꯕ ꯑꯃ ꯑꯊꯤꯕ ꯑꯃ ꯐꯖꯕ ꯑꯃ ꯄꯥꯕꯅꯦ
ꯑꯥ ꯑꯗꯨꯝ ꯐꯪꯕꯅꯤ ꯐꯪꯕꯅꯦ ꯑꯗꯨꯒꯤꯅꯤꯅꯦ ꯈꯪꯗꯦꯅꯦ ꯑ꯭ꯁ ꯁꯛ ꯊꯤꯕꯁꯦ ꯋꯥꯗꯤ ꯋꯥꯕ ꯖꯥꯠꯅꯤꯀꯣ ꯅꯨꯄꯤꯁꯤꯡꯅ ꯂꯥꯛꯅꯕꯗ ꯁꯦꯖ
ꯑ-ꯍꯤ-ꯍꯤ-ꯍꯥ ꯂꯥꯛꯅꯕꯗ ꯄꯨꯗꯞ ꯄꯨꯗꯞ ꯄꯨꯗꯨꯞ
ꯑꯥ ꯎꯝ ꯑꯩꯗꯤ ꯂꯩꯔꯕꯅꯦ ꯍꯥꯏꯔꯒ ꯑꯦ ꯑꯗꯨꯝ ꯋꯔꯤ ꯋꯇꯥꯏꯍꯥꯏꯅ ꯀꯩ ꯀꯩꯅꯣ ꯐ꯭ꯔꯦꯟ ꯑꯣꯏꯅ ꯀꯩ ꯀꯩꯅꯣ ꯍꯥꯏꯗꯤ ꯍꯥꯏꯕꯀꯣ ꯑ꯭ꯁ ꯑꯦ ꯑꯗꯨ ꯌꯥꯒꯗꯧ ꯃꯥꯟꯗꯦ ꯍꯦ ꯑꯗꯨ ꯃꯣꯏꯅ ꯂꯥꯛꯅꯕꯗ ꯑꯁ ꯋꯔꯤ ꯋꯇꯥꯏ ꯁꯥꯕꯁꯨ ꯋꯔꯤ ꯋꯔꯥꯅꯦ ꯁꯛ ꯊꯤꯑ ꯍꯥꯏꯕꯅꯦ ꯑ꯭ꯁ ꯃꯔꯝ ꯑꯃꯥꯗꯗꯤ ꯋꯥꯗꯤ ꯋꯥꯏꯍꯦ ꯅꯣꯏꯁꯨ ꯈꯪꯂꯝꯒꯅꯤꯗ ꯅꯣꯏ ꯅꯣꯏꯗꯤ ꯁꯥꯛ ꯁꯥꯛ ꯐꯖꯥꯔꯝꯅꯤꯗ ꯅꯣꯏ ꯅꯗꯤ ꯅꯣꯏꯗꯤ ꯁꯥꯛ ꯐꯖꯔꯕꯅꯤꯅ ꯈꯪꯅꯝ ꯔꫭꯏꯗ
ꯀꯩꯅꯣ ꯍꯥꯏꯁꯤꯕ ꯏꯃꯥ ꯄꯣꯛꯇꯩ ꯇꯥꯗ꯭ꯔꯤ ꯑꯗꯨ ꯋꯥꯍꯩꯗꯨꯗꯤ
ꯑꯥꯏ ꯍꯦ ꯑ꯭ꯁ ꯉꯁꯤꯅ ꯑꯍꯥꯟꯕ ꯑꯣꯏꯔꯕ
ꯑꯍꯥꯟꯕ ꯑꯣꯏꯔꯦ ꯑꯗꯨꯗꯣ
ꯑ꯭ꯁ ꯑꯗꯨꯗꯤ ꯆꯞ ꯃꯥꯅ ꯑꯣꯏꯝꯅꯤꯅꯦ
ꯃꯥꯅꯦ
ꯏ ꯑ꯭ꯁ
ꯈꯤꯇꯪ ꯀꯩ ꯍꯥꯏꯅꯤ ꯇꯥꯕꯗꯀꯣ
ꯑ
ꯈꯤꯇꯪ ꯍꯔꯥꯎꯒꯦ ꯇꯧꯋꯦꯕ ꯍꯔꯥꯎꯗꯤꯦ ꯍꯔꯥꯎꯗ꯭ꯔꯤ
ꯑꯁ ꯑꯩꯅ ꯂꯣꯏꯅꯃꯛ ꯍꯥꯏꯗꯣꯛꯇꯕꯒꯤꯅꯤꯅꯦ ꯅꯪ ꯍꯔꯥꯎꯕꯧ ꯋꯥꯜꯂꯤꯗ ꯂꯣꯏꯅ ꯍꯥꯏꯗꯣꯛꯎꯔ
ꯎ